ꯍꯜꯂꯣ
ꯎꯝ ꯒꯨꯗ ꯃꯣꯔꯅꯤꯡ
ꯍꯜꯂꯣ
ꯍꯜꯂꯣ
ꯇꯥꯔꯕ꯭ꯔꯥ
ꯇꯥꯏ ꯇꯥꯏ ꯇꯥꯗ꯭ꯔꯣ
ꯍꯣꯏ ꯎꯝ ꯅꯈꯣꯟꯗꯣ ꯐꯖꯅ ꯇꯥꯗꯕ
ꯍꯧꯖꯤꯛ ꯇꯥꯔꯕꯣ
ꯌꯥꯝ ꯂꯥꯞꯄꯗ ꯃꯥꯟ ꯂꯩꯕ ꯃꯥꯟꯕ
ꯎꯝ
ꯍꯧꯖꯤꯛꯅ ꯆꯥꯛ ꯏꯟꯁꯥꯡ ꯊꯣꯡꯔꯤ ꯍꯧꯖꯤꯛꯅ ꯍꯧꯒꯠꯄ ꯃꯥꯜꯂꯦꯗ
ꯑꯁ ꯉꯁꯥꯏ ꯍꯥꯎꯒꯠꯂꯦꯗ
ꯑꯦ ꯑꯗꯣ ꯕꯣꯒꯤꯅ ꯂꯩꯕ꯭ꯔꯥ
ꯕꯣꯔ ꯌꯦꯡ ꯂꯩꯕꯔꯕ ꯅꯪꯗꯤ ꯕꯣꯔ ꯌꯦꯡꯗ꯭ꯔꯣ
ꯌꯦꯉꯤꯅ
ꯀꯅꯥꯒꯤ ꯐꯦꯟꯅꯣ ꯅꯪꯕꯨ
ꯑꯦꯁ ꯈꯪꯗꯦ ꯑꯗꯨ ꯄꯣꯠꯇꯒꯒꯁ ꯄꯄꯦꯟ ꯇꯧꯔꯗꯤ ꯁꯄꯦꯟꯕꯨꯛ ꯀꯩꯅꯣ ꯇꯧꯅꯤ ꯄꯨꯗꯨꯒꯜꯕꯨꯗꯤ ꯊꯝꯃꯣꯏꯗꯣ ꯌꯥꯝ ꯄꯪꯗꯦ ꯍꯥꯏꯔꯣ
ꯄꯣꯔꯇꯨꯒꯥꯜꯗꯤ ꯑꯁ ꯂꯥꯛꯅꯅꯤꯅ ꯃꯣꯏ ꯍꯧꯖꯤꯛ ꯁꯅꯥꯏꯗ ꯀ꯭ꯔꯨꯁꯤꯌꯥꯗ ꯉꯝꯃꯤꯗ
ꯍꯣꯏ
ꯐꯖꯕꯗꯤ ꯈ꯭ꯔꯤꯁꯌꯥꯅ ꯕꯣꯜ ꯐꯖꯩꯗ
ꯍꯣꯏ ꯑꯗꯨ ꯑꯣꯏꯔꯗꯤ ꯑꯩꯁꯨ ꯁꯨ ꯕꯣꯜ ꯌꯦꯡꯕꯗ ꯈꯔ ꯍꯩꯕ ꯃꯥꯜꯂꯦ
ꯑꯥ ꯍꯩꯌꯦ ꯍꯩꯌꯦ
ꯁꯨꯃꯥꯏꯅ ꯌꯦꯡꯊꯣꯛꯄ
ꯅꯪꯁꯨ ꯉꯁꯤ ꯕꯣꯜ ꯌꯦꯡꯕ꯭ꯔꯥ ꯅꯪꯁꯨ ꯉꯁꯤꯒꯤ
ꯍꯣꯏ ꯅꯨꯡꯗꯥꯡꯒꯤꯗꯁꯨ ꯌꯦꯡꯅꯤꯅ
ꯑꯦꯁ ꯅꯨꯡꯗꯥꯡꯗꯤ ꯕꯥꯔꯣꯛ ꯃꯈꯥꯏ ꯑꯗꯥꯏ ꯌꯦꯡꯗ꯭ꯔꯦ ꯑꯌꯨꯛ ꯈꯛꯇꯅꯤ
ꯑꯣ ꯑꯍꯨꯝ ꯁꯄꯦꯟꯅ ꯑꯍꯨꯝ
ꯎꯝ ꯏꯁꯄꯦꯟꯒ ꯀꯅꯥꯅꯣ ꯁꯨꯅꯕꯗꯣ
ꯑꯃꯗꯣ ꯀꯥꯎꯈ꯭ꯔꯦ
ꯕꯣꯜ ꯌꯦꯡꯂꯒ ꯀꯥꯎꯔꯤꯕ ꯑꯃꯨꯛ ꯑꯦꯁ ꯑꯁꯦꯔꯤꯌꯥ ꯅꯠꯇ꯭ꯔ
ꯎꯝ ꯎꯝ ꯎꯝ
ꯁꯀꯦꯟ ꯃꯦꯁꯇꯨꯗꯤ ꯀꯃꯥꯏꯅ ꯇꯧꯒꯦ
ꯈꯪꯗꯦ ꯎꯝ ꯁꯄꯦꯟ ꯏꯁꯄꯦꯟꯒꯤꯗꯣ ꯌꯦꯡꯉꯦ ꯑꯗꯨꯒ ꯑꯃꯨꯛꯀ ꯎꯝ ꯍꯧꯖꯤꯛ ꯃꯣꯔꯅꯤꯒꯤꯗꯣ ꯑꯗꯨ ꯌꯦꯉꯦ ꯑꯗꯨ ꯈꯛꯇꯅꯦ
ꯎꯝ ꯍꯣꯔꯦꯟ ꯍꯣꯔꯦꯟ ꯑꯃꯨꯛ ꯂꯩꯔꯝꯅꯤꯗ ꯁ꯭ꯋꯤꯖꯔꯂꯦꯟꯒ ꯁ꯭ꯋꯤꯆꯂꯦꯟꯒ ꯀꯅꯥ ꯀꯅꯥꯔꯣ
ꯖꯣꯂꯦꯟ ꯏꯟꯖꯤ
ꯎꯝ ꯀꯅꯥ ꯂꯧꯗꯧ ꯃꯜꯂꯤ ꯍꯟꯗꯛ ꯀꯅꯥ ꯂꯧ ꯀꯅꯥ ꯆꯝꯄꯦꯜ ꯂꯧꯒꯗ꯭ꯔꯣ
ꯑꯜꯖꯦꯔꯤꯂꯤꯌꯥ ꯍꯥ ꯑꯧꯖꯤꯔꯤꯌꯥ ꯅꯠꯇ꯭ꯔꯣ
ꯑꯥ ꯑꯗꯨꯕꯨꯗꯤ ꯆꯨꯝꯃꯦ ꯑꯗꯨ ꯍꯟꯗꯛ ꯀꯅꯥ ꯂꯧ ꯂꯧꯒꯅꯤ
ꯈꯪꯗꯦꯅ ꯑꯗꯣ ꯍꯩꯕ ꯑꯗꯨꯒ ꯂꯛ ꯂꯩꯕ ꯑꯗꯨ ꯑꯩꯈꯣꯏꯅ ꯂꯧꯕꯅꯤꯅ ꯑꯗꯨ ꯀꯅꯥꯅ ꯇꯝꯕ ꯉꯝꯕ꯭ꯔꯣꯅꯦ
ꯂꯣꯏꯔꯦ ꯍꯩꯕꯁꯤꯡꯗꯤ ꯂꯣꯏ ꯂꯧꯔꯅꯤ ꯑꯗꯨ ꯀꯔꯝꯕ ꯇꯤꯝꯅ ꯂꯧꯒꯗ꯭ꯔꯣꯕ
ꯈꯅꯅꯥ ꯈꯪꯅꯤ
ꯕꯣꯜ ꯌꯦꯡꯉꯒ ꯀꯅꯥꯅ ꯀꯅꯥꯅ ꯈꯪꯉꯝꯃꯣ ꯍꯥꯏꯔꯒꯗꯤ ꯕꯦꯔꯥꯅꯤ
ꯑꯗꯨ ꯃꯦꯠꯁ ꯃꯦꯠꯁ ꯈꯨꯗꯤꯡꯃꯛ ꯃꯣꯏꯒꯤ ꯄ꯭ꯂꯦꯗꯣ ꯑꯗꯨꯝ ꯇꯣꯡꯉꯥꯜꯂꯦꯅ꯫
ꯇꯣꯉꯥꯜꯂꯁꯨ ꯑꯈꯣꯏ ꯍꯩ ꯈꯔ ꯍꯩꯕ ꯂꯩꯗꯅ ꯃꯤꯁꯤ ꯂꯧꯒꯗ꯭ꯔꯥ ꯔꯣꯅꯥꯜꯗꯣ ꯂꯧꯒꯗ꯭ꯔꯥ ꯅꯦꯃꯥꯔ ꯂꯧꯒꯗ꯭ꯔꯥ ꯕꯄꯦ ꯂꯧꯒꯗꯔꯥ ꯍꯥꯏꯕ ꯂꯩꯗꯅ꯫
ꯕ꯭ꯔꯥꯖꯤꯜꯒꯤ ꯃꯦꯠꯁꯁꯨ ꯌꯥꯝ ꯊꯤꯅꯗꯤ ꯐꯖꯗꯦ꯫
ꯍꯧꯖꯤꯛ ꯍꯧꯖꯤꯛ ꯀꯅꯥꯒꯤ ꯐꯖꯕ꯭ꯔꯥ ꯅꯪ ꯌꯦꯡꯕꯗ?
ꯍꯧꯖꯤꯛꯀꯤꯗꯤ ꯑꯔꯖꯦꯟꯇꯤꯅꯥ ꯒꯥꯁ ꯁꯄꯦꯟ ꯀꯣ ꯑꯗꯨꯗꯤ ꯑꯦꯕꯔꯦꯖꯇ ꯂꯩꯌꯦꯅ
ꯅꯪ ꯀꯅꯥꯒꯤ ꯐꯦꯟꯔꯥ ꯑꯗꯨꯗꯤ ꯁ꯭ꯄꯦꯟꯒꯤꯔꯥ ꯑꯥꯔꯖꯦꯟꯇꯤꯅꯥꯒꯤꯔꯥ?
ꯈꯪꯗꯦ
ꯑꯦ ꯅꯪ ꯕꯣ ꯅꯪ ꯅꯪ ꯕꯣꯔ ꯏꯕꯁꯦ ꯕꯣꯔ ꯌꯦꯡꯕꯗ ꯑꯁ ꯅꯪ ꯇꯤꯝ ꯂꯩꯇ꯭ꯔꯣ ꯁꯨꯞꯄꯣꯔꯠ ꯇꯧꯕ ꯇꯤꯝ ꯂꯩꯇ꯭ꯔꯣ ꯅꯪ?
ꯑꯗꯨꯝ ꯂꯩꯔꯗꯤ ꯊꯝꯃꯣꯏꯁꯨ ꯁꯣꯛꯑꯦ ꯑꯗꯨꯒ ꯅꯨꯡꯉꯥꯏꯁꯨ ꯅꯨꯡꯉꯥꯏꯇꯦ ꯅꯠꯇꯦ ꯁꯣꯛꯑꯦꯅ ꯁꯣꯛꯇ꯭ꯔꯨꯅꯤꯉꯥꯏ
ꯑ ꯉꯁꯤꯒꯤ ꯃꯦꯁꯦ ꯑꯁꯁꯦ ꯈꯣꯏ ꯏꯄꯨ ꯃꯦꯗ꯭ꯔꯤꯛ ꯃꯣꯗ꯭ꯔꯤꯛꯇ ꯑꯁ ꯅꯨꯡꯁꯤꯅꯦ
ꯎꯝ
ꯑꯍꯟꯁꯨ ꯑꯣꯏꯁꯤꯜꯂꯦ ꯑꯔꯣꯏꯕ ꯑꯣꯏꯗꯧ ꯃꯥꯂꯦꯗ ꯍꯟꯗꯛꯅ ꯃꯥꯁꯦ꯫
ꯑ ꯗꯨ ꯀꯔꯤ ꯇꯧꯅꯤ ꯄꯩ ꯂꯩꯇꯦꯅ ꯒꯦꯝꯗꯗꯤ ꯑꯃꯅ ꯂꯨꯖꯔ ꯑꯃꯅ ꯋꯤꯟꯅꯔ ꯂꯩꯒꯗꯕꯅꯤꯅ
ꯎꯝ ꯑꯩꯗꯤ ꯏꯁ ꯔꯣꯅꯥꯜꯗꯣ ꯄꯣꯛꯒꯗ꯭ꯔꯥ ꯈꯜꯂꯤꯅꯤꯅꯦ꯫
ꯎ ꯉꯔꯥꯡ ꯁꯄꯦꯟꯒ ꯎꯝ ꯀꯩꯅꯣ ꯑꯣꯁꯇ꯭ꯔꯦꯂꯤꯌꯥ ꯇꯧꯕꯗꯨꯁꯨ ꯌꯥꯝ ꯀꯩꯀꯩ ꯊꯨꯕꯅꯦ ꯃꯕꯥꯟꯅꯤꯒꯤ ꯃꯦꯠꯁꯇꯨ ꯅꯍꯥꯟꯗꯤ ꯏꯁꯄꯦꯟꯗꯣ ꯇꯞ ꯇꯞꯅ ꯑꯗꯨꯝ ꯁꯥꯟꯅꯩꯅ ꯇꯣ ꯉꯔꯥꯡ ꯑꯁꯇ꯭ꯔꯦꯂꯤꯌꯥꯗꯤ ꯃꯣꯏꯅ ꯊꯨꯕꯅꯤꯅ ꯏꯁꯄꯦꯟꯁꯨ ꯊꯨꯕ ꯇꯥꯕꯅꯦ꯫
ꯑꯃ ꯊꯨꯗꯦ ꯑꯃ ꯊꯨꯕ ꯇꯥꯕ ꯑꯅꯤꯃꯛ ꯊꯨꯕ ꯇꯥꯕ ꯑꯃꯅ ꯇꯞꯅ ꯁꯥꯟꯅꯔꯗꯤ ꯑꯃꯁꯨ ꯇꯞꯅ ꯁꯥꯟꯅꯒꯅꯤ꯫
ꯑꯗꯨꯒ ꯌꯥꯝꯃꯕꯣꯀꯣ ꯌꯥꯝ ꯆꯞꯄꯅꯦ ꯃꯤ ꯑꯃ ꯑꯅꯤꯗꯤ ꯑꯗꯨꯝ ꯂꯩꯕꯅꯦ ꯃꯅꯥꯛꯇ
ꯌꯃꯥꯜꯕꯨꯗꯤ ꯌꯥ ꯂꯥꯏꯔꯤꯗ ꯃꯤꯁꯤꯕꯨꯅꯦ ꯃꯤ ꯆꯞꯄꯤꯁꯦ ꯃꯤ ꯃꯔꯤ ꯃꯉꯥ ꯑꯗꯨꯝ ꯆꯞꯄꯤꯗꯣ꯫ ꯍꯟꯅꯨꯔꯁꯨꯀꯣ ꯊꯗꯣꯛ ꯇꯕ ꯑꯩ ꯑꯩꯗꯤ ꯃꯦꯁꯤꯒꯤ ꯐꯦꯟꯅꯦ
ꯑ ꯌꯥ ꯑ ꯀꯩꯅꯣꯒꯤ ꯑꯉꯥꯡꯅꯦ ꯍꯥꯏꯅ ꯊꯥꯗꯣꯛꯄꯩꯔꯅꯤ ꯊꯥꯗꯣꯛꯄ ꯂꯩꯗꯕ ꯃꯣꯏꯗ
ꯍꯝ ꯑꯗꯨꯅꯦ ꯑꯉꯥꯡ ꯍꯩꯔꯗꯤ ꯑꯉꯥꯡ ꯑꯍꯟꯅ ꯈꯥꯏꯗꯅꯦ ꯃꯣꯏ ꯊꯥꯗꯣꯛꯇꯣꯏꯅꯦ ꯑꯗꯨꯝ ꯁꯦꯟꯅꯔꯒ ꯂꯩꯅꯤ ꯃ ꯃꯣꯏꯕꯨ
ꯑꯗꯨ ꯃꯣꯏꯗꯣ ꯌꯥꯃꯥꯜꯒ ꯋꯤꯂꯤꯌꯝꯗꯣ
ꯑꯥ
ꯑꯗꯨꯝ ꯎꯝ ꯂꯥꯏꯛ ꯁꯥꯏꯠ ꯁꯥꯏꯗꯠꯇ ꯂꯩꯔꯗꯤ ꯃꯕꯥꯅꯤꯒꯤ ꯄ꯭ꯂꯦꯗꯣ ꯅꯨꯡꯉꯥꯏꯌꯦꯅ ꯑꯗꯨꯣ ꯋꯤꯂꯤꯌꯝꯗꯣ ꯌꯥꯝ ꯊꯦꯡꯅ ꯆꯪꯁꯜꯂꯛ ꯆꯪꯍꯜꯂꯛꯄ ꯍꯥꯏꯕ ꯇꯥꯔꯦ ꯑꯗꯨ ꯑꯣꯏꯕꯒꯤ ꯑꯁ ꯅ ꯐꯖꯩꯌꯦ ꯑꯗꯨ ꯑꯣꯏꯔꯁꯨ ꯀꯌꯅꯗꯤ ꯐꯖꯗ꯭ꯔꯦ
ꯍꯁ ꯅꯨꯡꯁꯥ ꯊꯣꯄ꯭ꯔꯣ
ꯍꯣꯏ꯫
ꯅꯨꯡꯁꯥ ꯊꯣꯛꯑꯦ꯫
ꯍꯣꯏ꯫
ꯏꯁ ꯑꯗꯨꯗꯤ꯫ ꯏꯁ ꯀꯥꯗ ꯂꯩꯕ꯭ꯔꯣ ꯌꯨꯝꯗ ꯂꯩꯌꯦꯗ꯫ ꯅꯨꯡꯁꯥ ꯊꯣꯛꯇꯤꯌꯦ ꯅꯣꯡ ꯅꯣꯡꯁꯨ ꯃꯝꯃꯦ꯫
ꯍꯦ ꯅꯪ ꯃꯐꯝ ꯇꯣꯉꯥꯟꯕ꯭ꯔꯥ꯫
ꯏꯕꯥꯅꯤ ꯇꯣꯉꯥꯜ ꯇꯣꯉꯥꯜꯂꯝꯒꯅꯤ ꯅꯪꯅ ꯈꯔ ꯂꯥꯞꯄ ꯃꯥꯜꯂꯦ꯫
ꯑꯦꯁ ꯑꯩꯗꯤ ꯇꯃꯦꯡ ꯑꯩꯗꯤ ꯆꯤꯡꯗꯅꯦ꯫
ꯍꯥꯁ ꯈꯪꯉꯤ ꯈꯪꯉꯤ ꯍꯥꯏꯗꯣꯛ ꯇꯣꯔꯦ꯫
ꯑꯩꯈꯣꯏꯗꯨꯗꯤ ꯑꯩꯈꯣꯏꯗꯨꯗꯤ ꯅꯣꯡꯉ ꯅꯨꯡꯁꯥ ꯊꯣꯛꯑꯦꯅ꯫
ꯎꯝ ꯈꯦꯠꯅꯔꯦ ꯑꯗꯨꯗꯒꯤ ꯑꯩꯈꯣꯏ ꯌꯨꯝ ꯂꯥꯞꯃꯜꯂꯦ꯫ ꯀꯤꯂꯣꯃꯤꯇꯔ ꯆꯥꯝꯃꯃꯨꯛ ꯆꯜꯂꯦ꯫
ꯑꯥ ꯅꯪꯗꯤ ꯇꯝꯗ ꯂꯩꯒꯗꯕ ꯃꯥꯜꯂꯦ꯫
ꯍꯣꯏ ꯑꯗꯨꯅ ꯅꯣꯏꯅ ꯂꯥꯛꯕꯗ ꯑꯩꯈꯣꯏ ꯈꯨꯈꯅ ꯎꯒꯅꯤ꯫
ꯑꯣ ꯑꯗꯨꯒꯤꯅꯦꯕ ꯅꯪꯒꯤ ꯃꯩꯇꯩꯂꯣꯟꯁꯨ ꯈꯔ ꯅꯥꯜꯂꯦꯕ꯫
ꯏ ꯅꯥꯍꯥꯟꯒꯦꯔꯥ ꯅꯍꯥꯟ ꯅꯍꯥꯟ ꯂꯣꯏꯗꯣꯏꯔꯥ ꯈꯪꯗꯦꯗ꯫ ꯏꯁꯥ ꯏꯁꯥꯗ ꯂꯩꯗꯨꯗꯤ꯫
ꯍꯥꯏꯁ ꯍꯟꯗꯛꯗ ꯀꯃꯥꯏꯅ ꯇꯧꯔꯤꯒꯦ꯫
ꯑꯗꯨꯝ ꯕꯣꯜ ꯌꯦꯡꯉꯦ ꯑꯗꯣ ꯀꯔꯤ ꯀꯔꯤꯅꯣ ꯑꯗꯨꯝ ꯇꯧꯔꯒ ꯂꯩꯌꯦ꯫
ꯂꯥꯏꯞꯁꯤꯡꯗ ꯑꯁ ꯑ ꯅꯣꯏꯗꯗꯤ ꯂꯧꯗꯤ ꯁꯨꯔꯝꯃꯣꯏꯅ꯫
ꯍꯣꯏ ꯑꯗꯣ ꯎꯝ ꯈꯨꯟꯗꯗꯤ ꯏꯄꯥ ꯈꯣꯏ꯫ ꯑꯣ ꯁꯥꯇꯔꯗꯦ ꯒꯨꯝꯕꯗ ꯆꯠꯀꯅꯤ ꯉꯥꯔꯥꯡ꯫
ꯎꯝ꯫
ꯑꯦ ꯍꯌꯦꯡꯀꯣ꯫
ꯎꯝ꯫
ꯉꯔꯥꯡꯅꯦ ꯃꯩꯇꯩꯂꯣꯟꯁꯨ ꯉꯥꯡꯗꯕ ꯀꯨꯏꯈ꯭ꯔꯕꯅꯤꯅ ꯉꯔꯥꯡꯒ ꯍꯌꯦꯡꯐꯥꯎꯁꯨ ꯀꯟꯐ꯭ꯌꯨꯁ ꯆꯠꯂꯤ꯫
ꯅꯍꯥꯟꯒ ꯍꯩ ꯑꯩꯁꯨ꯫ ꯍꯥꯟꯅ ꯈꯪꯗ꯭ꯔꯤꯉꯩꯗ ꯉꯍꯥꯟ ꯈꯛꯇ ꯍ ꯍꯌꯦꯡ ꯍꯥꯏꯕꯗꯣ ꯉꯍꯥꯟ ꯈꯛꯇ ꯍꯥꯏ꯫ ꯈꯪꯒꯅꯤ ꯈꯪꯅꯤ ꯇꯝ ꯅꯪ ꯑꯗꯨꯝ ꯉꯥꯡꯉꯤꯁꯤꯗꯤ꯫ ꯃꯤ ꯑꯇꯩꯗꯤ ꯉꯥꯡꯕ ꯍꯩꯇꯦ ꯑꯗꯨꯗ꯫
ꯑꯁ ꯑꯗꯨ ꯑꯃꯇ ꯍꯥꯟꯅꯀꯣ꯫ ꯑꯩꯈꯣꯏꯕꯨ꯫ ꯃꯣꯏꯒꯤ ꯃꯤꯅ ꯁꯨꯃꯥꯏꯅ ꯍꯥꯏꯌꯦ ꯑꯁ ꯅꯪꯒꯤ ꯃꯩꯇꯩꯂꯣꯟꯗꯤ ꯌꯥꯝ ꯆꯥꯎꯏꯅ ꯍꯥꯏꯌꯦ꯫ ꯀꯦꯄꯤꯇꯦꯜ ꯂꯦꯇꯔꯗ ꯈꯛꯇ ꯉꯥꯡꯉꯦꯌꯦ
ꯂꯣꯏꯔꯦꯍꯦ꯫ ꯑꯁ ꯈꯪ ꯀꯅꯥꯅ ꯇꯝꯕꯤꯕ꯭ꯔꯣ ꯅꯪ ꯅꯊꯟꯗ ꯍꯩꯔꯣ ꯅꯠꯇ꯭ꯔꯒ ꯅꯃꯥꯟꯅꯕꯤ ꯍꯣꯏꯗꯒꯤ ꯍꯩꯔꯤ ꯍꯩꯔꯤꯔꯣ꯫
ꯈꯪꯗꯦ ꯁꯨꯃꯥꯏ ꯎꯝ ꯑꯗꯨꯝ ꯏꯊꯟꯗ ꯑꯗꯨꯝ ꯈꯪꯊꯣꯛꯄ ꯃꯥꯜꯂꯤ꯫
ꯑꯗꯨꯁꯨ ꯎꯝ ꯃꯣꯏ ꯃꯣꯏꯒꯤ ꯃꯔꯛꯇꯀꯣ ꯌꯥꯝ ꯂꯩ ꯇꯕꯅꯤꯅ ꯑꯗꯣ ꯎꯝ ꯂꯥꯏꯛ ꯆꯤꯡꯒꯤ ꯐ꯭ꯔꯦꯟꯁꯁꯨ ꯂꯣꯏ ꯂꯥꯛꯄꯅꯤꯅ ꯑꯗꯣ ꯀꯔꯤ ꯍꯥꯏꯁꯤꯔꯥ ꯏꯝꯄ꯭ꯔꯨꯚꯃꯦꯟꯗꯣ ꯂꯩꯇꯕ
ꯎꯝ ꯅꯪꯁꯤꯗ ꯌꯥꯏꯍꯦ
ꯑꯩꯈꯣꯏ ꯎꯝ ꯑꯩꯉꯣ ꯑꯩꯉꯣꯟꯗꯒꯤ ꯍꯩꯕ ꯃꯁꯦꯟꯗ ꯂꯩꯔꯗꯤ ꯈꯔ ꯐꯒꯗꯧꯕ ꯑꯗꯨ ꯂꯣꯏꯅꯃꯛ ꯍꯣꯁꯇꯦꯜꯒꯤ ꯃꯄꯨꯒꯨꯝꯕꯗ ꯉꯥꯡꯅꯤꯉꯥꯏꯗꯣ ꯑꯗꯨꯝ ꯑꯩ ꯑꯩꯉꯣꯟꯗ ꯁꯨꯃꯥꯏꯅ ꯇꯩꯁꯤꯟꯈ꯭ꯔꯕ ꯑꯗꯨ ꯑꯣꯏꯕꯒꯤ ꯏꯝꯄ꯭ꯔꯨꯐꯃꯦꯟꯗꯣ ꯁꯨꯡꯂꯩ ꯂꯩꯇꯦ
ꯃꯣꯏꯒ ꯉꯥꯡꯅꯔꯗꯤ ꯑꯃꯨꯛꯀ ꯕ꯭ꯔꯣꯀꯦꯟ ꯏꯪꯂꯤꯁꯇ
ꯕ꯭ꯔꯣꯀꯦꯟ ꯅꯠꯇ꯭꯭ꯔꯦꯗ ꯅꯪ ꯀꯤꯕꯒꯤꯅꯤꯗ ꯉꯥꯡꯊꯣꯛꯅꯤꯡꯉꯥꯏꯗꯣ
ꯏꯁ
ꯑꯗꯨꯅꯦ ꯎꯝ ꯑꯁ ꯅꯣꯡꯗꯨ ꯅꯣꯡ ꯆꯨꯨꯔꯗꯤ ꯐꯗꯧꯕ
ꯀ꯭ꯔꯤ ꯀ꯭ꯔꯤ ꯇꯧꯅꯤꯡꯉꯥꯏ
ꯅꯣꯡ ꯆꯨꯠ ꯅꯣꯡ ꯆꯨꯕ ꯄꯥꯝꯃꯦ ꯑꯩꯈꯣꯏꯗꯤ
ꯑꯩꯈꯣꯏꯗꯤ ꯎꯝ ꯍꯞꯇꯥ ꯑꯃꯒꯨꯝꯕꯁꯨ ꯐꯥꯗ꯭ꯔꯤ ꯍꯧꯖꯤꯛ ꯎꯝ ꯅꯣꯡ ꯈꯔ ꯐꯥꯔꯛꯄꯖꯨ
ꯍꯥꯏꯗꯤ ꯁꯤꯗ ꯑꯁꯤꯗꯗꯤꯗꯤꯀꯣ ꯂꯧ ꯂꯧ ꯁꯨꯔꯤꯕꯅꯤꯅ ꯏꯁꯤꯡ ꯂꯩꯇ꯭ꯔꯗꯤ ꯌꯥꯗꯦꯕ ꯅꯣꯡ ꯆꯨꯕ ꯄꯥꯝꯃꯤꯕ ꯑꯩꯈꯣꯏꯕꯨꯗꯤ ꯍꯌꯦꯡꯅ ꯂꯣꯏꯔꯅꯤ ꯃꯤ ꯑꯇꯩꯕꯒꯤ ꯑꯩꯈꯣꯏ ꯈꯨꯟ ꯑꯇꯩꯗꯤ ꯅꯣꯡ ꯆꯨꯗꯕꯅꯤꯅ ꯂꯧ ꯍꯧꯗ꯭ꯔꯤꯕ
ꯈ ꯎꯝ ꯈꯔ ꯍꯣꯏ ꯑꯗꯨꯗꯤ ꯎꯝ ꯏꯁꯤꯡ ꯆꯥꯎꯔ ꯂꯩꯅ
ꯑꯥ ꯃꯣꯏꯗꯗꯤ ꯏꯁꯤꯡ ꯆꯥꯎꯔ ꯂꯩꯔꯦ ꯑꯁ꯭ꯋꯥꯏꯗꯗꯤ ꯏꯁꯤꯡ ꯅꯣꯡꯁꯨ ꯆꯨꯗꯦ ꯈꯪꯗꯦ ꯅꯥꯀꯟ ꯅꯥꯀꯟ ꯔꯣꯝꯗ ꯁ ꯑꯗꯨꯗꯗꯤ ꯐꯖꯅ ꯆꯨꯋꯦꯍꯦ ꯁꯣꯝꯗꯗꯤ ꯆꯨꯗꯦ
ꯅꯪ ꯄ꯭ꯔꯊꯅꯥ ꯇꯧꯕ ꯈꯔ ꯁꯣꯟꯕ ꯃꯥꯜꯂꯦ
ꯈꯪꯗꯦ ꯍꯧꯖꯤꯛ ꯑ꯭ꯁ ꯃꯇꯝꯅꯤꯅ ꯃꯇꯝꯁꯦ ꯌꯥꯗ꯭ꯔꯕꯅꯤꯅ ꯄꯔꯊꯅꯥ ꯀꯥꯡꯁꯦ ꯀꯥꯎꯔꯦꯅꯦ
ꯕꯣꯜ ꯕꯣꯜ ꯌꯦꯡꯉꯤꯉꯩꯗ ꯄ꯭ꯔꯠꯅꯥ ꯇꯧꯅꯤꯡꯉꯥꯏ ꯀꯥꯎꯕ ꯃꯥꯜꯂꯦ ꯑꯗꯣ ꯅꯪ ꯕꯖꯥꯔꯅ ꯇꯧꯔꯣ ꯅꯪꯒꯤ ꯂꯧꯕꯨꯛꯇ ꯈꯛꯇꯁꯨ ꯅꯣꯡ ꯆꯨꯕꯤꯑꯣ ꯍꯥꯏꯅ
ꯑꯩꯈꯣꯏ ꯑꯩꯈꯣꯏꯒꯤꯗꯤ ꯌꯥꯔꯦ ꯍꯌꯦꯡꯅ ꯂꯣꯏꯔꯅꯤ ꯑꯩꯈꯣꯏꯗꯤ ꯑꯩꯈꯣꯏꯗꯤ ꯏꯁꯤꯡ ꯂꯩꯌꯦꯕ ꯃꯤꯠ ꯇꯕ ꯈꯨꯟꯒꯤ ꯈꯜꯂꯒ ꯍꯥꯏꯕꯅꯤꯗ
ꯑ꯭ꯁ ꯄꯨꯛꯅꯤꯡꯗꯨ ꯌꯥꯝ ꯐꯩꯗ
ꯏ꯭ꯁ ꯑꯗꯨ ꯅꯠꯇꯦꯗ ꯍꯥꯏꯗꯤ ꯃꯤ ꯈꯔꯅꯁꯨ ꯃꯤ ꯈꯔꯅ ꯎꯄꯥꯏ ꯂꯩ